ꯑ ꯃꯔꯨꯞ ꯇꯥꯕ꯭ꯔꯣ ꯃꯔꯨꯞ ꯑꯧ ꯇꯥꯏ ꯃꯔꯨꯞ ꯇꯥꯔꯦ ꯇꯥꯔꯦ
ꯑꯣ ꯀꯩꯗꯧꯔꯤꯅꯣ ꯅꯨꯡꯉꯥꯏꯔꯤꯌꯦ
ꯍꯣꯏ ꯑꯩ ꯁꯨꯝ ꯆꯥꯛ ꯉꯥꯏꯕ ꯑꯣꯏꯅ ꯁꯨꯝ ꯐꯝꯃꯝꯕꯅꯤꯗ
ꯑꯣ ꯅꯪꯅ ꯊꯣꯡꯉꯤꯔꯣ
ꯑꯥ ꯑꯩꯅ ꯊꯣꯡꯗꯦ ꯏꯃꯥꯅ ꯊꯣꯡꯉꯦ ꯑꯗꯨꯗꯤ ꯁꯨꯝ ꯉꯥꯏꯔꯝꯃꯤꯕꯃꯤꯆꯥꯅꯤꯗ ꯆꯥꯡ ꯉꯥꯏꯕ ꯑꯣꯏꯅ ꯃꯄꯥꯟ ꯍꯛꯆꯤꯠ ꯂꯥꯡꯏꯤꯕ
ꯎꯝ ꯎ ꯀꯩ ꯃꯊ
ꯏꯃꯥꯅ ꯁꯧꯒ꯭ꯔꯤ ꯊꯣꯡꯍꯧꯋꯦ
ꯎꯝ ꯐꯒꯤꯁꯤꯕꯨ ꯀꯃꯥꯏꯅ ꯀꯃꯥꯏꯅ ꯇꯧꯅꯦꯜꯂꯤꯒꯦ
ꯄꯥꯡꯪꯂꯦꯟꯗ ꯂꯦꯜꯂꯤꯗ ꯁꯥꯟꯅꯕ ꯈꯔ ꯊꯣꯛ
ꯑꯥ
ꯀꯣꯏꯕꯈꯔꯦꯁꯠ
ꯎꯝ
ꯑꯗꯨꯞꯇꯤ ꯆꯥꯛ ꯆꯥꯔꯕꯣ
ꯀꯥꯗ꯭ꯣꯏꯌꯦ ꯑꯩ ꯁꯨꯝ ꯁꯨꯝ ꯐꯄꯝꯃꯅꯤ ꯏꯇꯥꯎꯗ ꯇꯧꯖꯅ ꯈꯜꯂꯝꯕ
ꯎꯝ ꯁꯨꯝ ꯅꯣꯡꯃꯒꯤ ꯉꯥꯏꯍꯥꯛ ꯋꯥꯔꯤ ꯁꯥꯟꯅꯍꯧꯗꯗꯤ ꯍꯦꯛ ꯅꯨꯡꯉꯥꯏꯇꯦꯅ ꯇꯧꯔꯤꯁꯦ
ꯃꯥꯅꯤ ꯃꯥꯅꯤ ꯅꯪꯒꯤ ꯁꯝꯕꯤ ꯑꯃ ꯂꯩꯖꯦ ꯀꯌꯥꯝ ꯆꯥꯎꯔꯒꯦ ꯅꯪꯗꯨꯕꯣ
ꯁꯟꯗꯤ ꯆꯥꯎꯔꯦ ꯌꯥꯝ ꯆꯥꯎꯔꯦ ꯍꯟꯗꯛꯇꯤ ꯃꯆꯥ ꯑꯃꯁꯨ ꯐꯪꯗꯧ ꯃꯥꯜꯂꯦ
ꯑꯣ ꯑꯣ ꯑꯗꯨꯗꯤ ꯐ ꯌꯥꯝ ꯆꯥꯎꯔꯝꯃꯤꯅꯦ
ꯎꯝ
ꯂꯩꯕ ꯀꯨ ꯏꯗꯦꯗ
ꯂꯩꯕ ꯀꯨꯏꯗꯦ ꯍꯥꯏꯁꯦ ꯊꯥ ꯐꯅꯌꯥꯝ ꯌꯥꯝꯃꯦꯗ ꯑꯩꯈꯣꯏꯅ ꯃꯇꯝꯁꯦ ꯈꯪꯍꯧꯗꯕꯩ ꯋꯥꯅꯤ
ꯎ ꯑ ꯆꯊꯨ ꯈꯕꯤ
ꯎꯝꯝ
ꯑꯅꯥ ꯑꯌꯦꯛꯀꯗꯤ ꯌꯥꯎꯒꯦꯀꯣ
ꯌꯥꯎꯗꯦ ꯃꯔꯨꯞ ꯏꯃꯥꯍꯣꯏꯗꯤ ꯀꯃꯥꯏ ꯀꯃꯥꯏꯅ ꯂꯩꯔꯤ ꯃꯔꯨꯞ
ꯑꯁ ꯑꯩꯗꯤ ꯊꯩꯇꯣꯛꯄ ꯀꯩꯁꯨ ꯇꯧꯗꯦꯗ ꯑꯗꯨ ꯄꯥꯩ ꯃꯥꯩ
ꯊꯕꯛ ꯏꯪꯈꯥꯡ ꯀꯩꯀꯩ ꯑꯣꯞꯄ ꯆꯠꯇꯀꯤꯅꯦ
ꯊꯕꯛ ꯁꯨꯕ ꯑꯃꯨꯛꯃꯨꯛ ꯆꯠꯂꯦ ꯑꯩꯈꯣꯏꯒꯤ ꯃꯤꯒꯤ ꯁꯨꯝ ꯌꯨꯝ ꯁꯥꯕ ꯑꯗꯩꯗꯤ ꯀꯩ ꯀꯩ ꯑꯇꯣꯞꯄ ꯈꯔ ꯈꯔ ꯌꯥꯎꯔꯤꯌꯦ
ꯑꯣ ꯑꯗꯨ ꯊꯕ ꯉꯅꯥ ꯈꯒ ꯆꯠꯠꯇꯗꯤ ꯑꯔ ꯇꯧ
ꯍꯧꯖꯤꯛꯄꯨ ꯃꯔꯨ ꯊꯕꯛ ꯑꯝꯇ ꯆꯠꯇ꯭ꯔꯕꯣ
ꯆꯠꯇꯤꯅꯦ ꯑꯩꯩꯅ ꯑꯁ ꯌꯨꯝꯗꯨ ꯀꯩꯅꯣ ꯇꯥ ꯂꯩꯔꯦꯅꯤ ꯑꯩꯁꯨ ꯈꯔ ꯆꯠꯁꯤꯔ ꯈꯜꯂ ꯇꯇꯣꯞꯇ ꯍꯪꯅꯔꯒ
ꯎꯝ ꯈ ꯈ ꯆꯠꯂꯨ ꯈ ꯈ ꯆꯠꯂꯨ ꯍꯧꯖꯤꯛꯇꯤ ꯑꯩꯈꯣꯏ ꯊꯕꯛꯅ ꯅꯠꯇ꯭ꯔꯗꯤ ꯌꯥꯗ꯭ꯔꯕꯅꯤ
ꯎꯝ ꯃꯥꯅꯦ ꯃꯥꯅꯦ ꯈꯪꯗ꯭ꯔꯦꯅꯦ ꯀꯔꯤꯅꯣ ꯇꯧꯗꯣꯏꯁꯦꯣ ꯍꯧꯖꯤꯦ ꯃꯇꯝꯗ ꯍꯤꯡꯕꯗ ꯂꯨꯔꯦ
ꯎꯝ
ꯊꯕꯛ ꯁꯨꯐꯝꯃꯝ ꯂꯩꯇ꯭ꯔꯤꯕ ꯄꯣꯠꯆ ꯑꯃꯃꯝ ꯇꯥꯡꯉꯤꯕ
ꯃꯥꯅꯦ ꯃꯥꯅꯦ
ꯃꯔꯝꯅ ꯊꯕꯛ ꯑꯇꯣꯞꯄ ꯆꯠꯅꯕ ꯆꯠꯐꯝ ꯂꯩꯔꯅꯤ ꯍꯥꯏꯔꯅꯤ ꯑꯩꯁꯨ ꯈꯪꯒꯁꯤ
ꯍꯥꯏꯔꯛꯀꯦ ꯍꯥꯏꯔꯛꯀꯦ ꯑꯩꯈꯣꯏ ꯄꯨꯂꯞ ꯊꯕꯛ ꯁꯨꯕꯗꯕꯨ ꯑꯣꯏꯔꯣ ꯑꯃꯗꯕꯨ ꯑꯣꯏꯔꯣ ꯑꯩꯈꯣꯏ ꯈꯪꯅꯕ ꯃꯆꯦꯜ ꯆꯠꯄꯗꯗꯤ ꯅꯨꯡꯉꯥꯏꯗꯅ
ꯑꯗꯨꯅꯦ ꯍꯦꯛ ꯑꯇꯣꯞꯄ ꯏꯆꯥꯗ ꯑꯗꯨ ꯅꯨꯡꯉꯥꯏꯇꯦꯕ
ꯍꯣꯏ ꯑꯩꯁꯨ ꯆꯠꯂꯦ ꯊꯕꯛ ꯆꯠꯄꯗꯣ ꯁꯛꯁꯨ ꯈꯪꯅꯗꯦ ꯍꯣꯏ ꯅꯨꯄꯥ ꯃꯁꯦꯟ ꯑꯣꯏꯕꯒꯤ ꯁꯨꯝ ꯗꯣꯗꯥ ꯗꯣꯗꯥꯕꯨꯗꯤ ꯇꯧꯅꯗꯅ ꯑꯗꯨꯝ ꯀꯧꯅꯩꯕꯨ ꯑꯗꯨꯏꯁꯨ ꯁꯨꯝ ꯈꯪꯅꯕ ꯍꯥꯟꯅꯗꯒꯤ ꯂꯣꯏꯅꯔꯛꯄ ꯃ ꯌꯥꯝ ꯆꯠꯃꯤꯟꯅꯕꯗꯨꯅ ꯅꯨꯡꯉꯥꯏꯖꯩꯅ ꯏꯁꯥꯁꯨ ꯅꯨꯡꯖꯩꯗꯅ
ꯑꯧ ꯑꯧ ꯑ ꯈꯪꯗꯦꯅꯦ ꯇꯧꯗꯣꯐꯁꯦ
ꯎꯝ
ꯑꯣ ꯍꯥꯏꯔꯛꯑꯣ ꯊꯕꯛ ꯆꯠꯐꯝ ꯂꯩꯔꯗꯤ ꯑꯩꯁꯨ ꯈꯔ ꯆꯠꯀꯦ ꯌꯨꯝꯗ ꯁꯨꯝ ꯂꯩꯁꯟꯕꯁꯦ ꯅꯨꯡꯉꯥꯏꯇꯦ
ꯑꯣ ꯍꯟꯗꯛꯀꯤ ꯀꯩꯅꯣꯁꯦ ꯂꯧꯁꯦ ꯁꯤꯁꯦ ꯂꯣꯏꯕꯒ ꯅꯨꯃꯤꯠ ꯂꯩꯅꯤ ꯊꯥꯕꯅꯤ ꯈꯪꯗꯦ ꯅꯠꯇ꯭ꯔꯒꯅ ꯍꯪꯒꯥꯝ ꯊꯥꯕꯅꯤ ꯈꯟꯗꯦ ꯇꯧꯒꯦꯅ ꯈꯜꯂꯤꯌꯦ ꯂꯧꯕꯨꯛꯁꯦ
ꯑꯦ ꯌꯥꯝ ꯐꯕ ꯋꯥꯐꯝꯅꯦ ꯑꯗꯨꯗꯤ
ꯎꯝ ꯏꯇꯥꯎꯕꯨ ꯍꯤꯡꯒꯣꯜ ꯀꯣꯏꯅꯤꯡꯕ꯭ꯔꯣ
ꯑꯦ ꯑꯩꯁꯨ ꯀꯣꯏꯅꯤꯡ ꯀꯣꯏꯅꯔꯡ ꯂꯩꯅꯦ ꯂꯝ ꯂꯩꯇꯕꯁꯤꯗꯀꯣ ꯋꯥꯔꯤꯅꯤꯅꯦ ꯑꯩꯈꯣꯏꯁꯨ
ꯎꯝ ꯑꯩꯅ ꯃꯤ ꯋꯥꯠꯄꯁꯤꯗ ꯍꯤꯡꯒꯣꯜ ꯀꯣꯏꯕꯁꯤ ꯁꯦꯟꯅ ꯉꯝꯃꯣꯏꯗꯧꯕ
ꯎꯝ
ꯏꯇꯥꯎ ꯍꯣꯏ ꯃꯇꯝ ꯀꯩꯅꯣ ꯇꯧ ꯇꯥꯔꯒꯗꯤ ꯏꯇꯥꯎꯅ ꯍꯤꯡꯒꯣꯜꯁꯦ ꯀꯣꯏꯔꯒꯦꯔꯣ
ꯌꯥꯏꯌꯦ ꯌꯥꯏꯌꯦ ꯑꯗꯨꯁꯨ ꯀꯩꯅꯣ ꯂꯧꯎ ꯂꯣꯏꯦꯀꯣ ꯑꯥꯂꯨꯒꯨꯝꯕ ꯊꯥꯕꯗ ꯄꯩꯁꯥ ꯌꯥꯝ ꯐꯪꯉꯦ ꯍꯥꯏꯅꯤ
ꯑꯣ ꯑꯂꯨ ꯊꯥꯕ ꯊꯕꯤ ꯊꯥꯕ ꯍꯧꯖꯤꯛꯗꯤ ꯑꯃꯨꯛ ꯀꯩꯅꯣ ꯇꯧꯕ ꯑꯣꯏꯅ ꯅꯨꯃꯤꯠꯂ ꯊꯥꯔꯒ ꯑꯩꯈꯣꯏꯒꯤ ꯅꯨꯃꯤꯠꯂꯁꯤ ꯊꯥꯎ ꯁꯨꯡꯅꯕꯒꯤ ꯇꯧꯕꯒꯤ ꯑꯃ ꯌꯥꯝ ꯀꯟꯅ ꯆꯠꯅꯔꯤꯌꯦ
ꯑꯣ
ꯁꯤꯁꯦ ꯏꯇꯥꯎ ꯍꯣꯏ ꯅꯨꯃꯤꯠ ꯂꯩꯩ ꯊꯥꯅꯤ ꯈꯪꯗꯦ ꯇꯧꯔ ꯌꯦꯡꯉꯥꯒꯦꯔꯣ
ꯌꯦꯡꯉꯒꯅꯦ ꯑꯩ ꯑꯁ ꯑꯗꯨꯃꯥꯏꯅ ꯈꯔ ꯈꯔ ꯇꯧꯗ꯭ꯔꯗꯤ ꯑꯁ ꯌꯥꯔꯔꯣꯏ
ꯎꯝ
ꯑꯗꯨꯃꯥꯏꯅ ꯈꯔ ꯇꯧꯁꯤꯟꯗ꯭ꯔꯗꯤ
ꯑꯣ ꯑꯗꯨꯗ ꯂꯩ ꯊꯥꯕꯤ ꯑꯩꯈꯣꯏꯒꯤ ꯅꯨꯃꯤꯠꯂꯩ ꯈꯛꯇꯪ ꯅꯠꯇꯅ ꯁꯅꯥꯔꯩ ꯊꯥꯕꯤ ꯈꯣꯠꯄꯒꯤ ꯇꯧꯕꯁꯨ ꯂꯩ ꯑꯃ ꯁꯅꯥꯔꯩ ꯑꯩꯈꯣꯏꯒꯤ ꯑꯊꯣꯟꯕꯤꯗꯣ ꯑꯗꯨꯗꯣ ꯊꯥꯔꯒ ꯃꯣꯏꯒꯤ ꯂꯥꯏꯂꯣꯟꯕꯤꯁꯤꯡꯗ ꯄꯤꯔꯒ ꯑꯩꯈꯣꯏꯒꯤ ꯂꯨꯄꯥ ꯑꯃ ꯑꯃꯝ ꯆꯤꯡꯕꯅꯦꯕ ꯁꯅꯥꯔꯩ ꯑꯃꯗ
ꯑꯣ
ꯑꯗꯨꯅ ꯁꯅꯥꯔꯩ ꯄꯥꯝꯕꯤ ꯑꯃꯇ ꯁꯅꯥꯔꯍꯤ ꯑꯃꯈꯛꯇꯪꯗꯤ ꯀꯩꯁꯨ ꯁꯥꯠꯂꯣꯏꯗꯅ
ꯎꯝ ꯁꯥꯠꯂꯣꯏ
ꯁꯅꯥꯔꯩ ꯄꯥꯝꯕꯤ ꯂꯄꯥꯛ ꯑꯍꯨꯝ ꯃꯔꯤ ꯊꯥꯕꯗ ꯑ ꯌꯥꯝ ꯇꯣꯡꯖꯕꯅꯤ
ꯑꯗꯨꯅꯦ ꯌꯦꯡꯉꯤꯅꯦ ꯑꯩ ꯑꯁ ꯀꯩꯅꯣ ꯁꯥꯅꯔꯩ ꯊꯥꯕꯅꯤ ꯈꯪꯗꯦ ꯊꯕꯤ ꯊꯥꯕꯅꯤ ꯈꯪꯗꯦ ꯑꯂꯨ ꯊꯥꯕꯅꯤ ꯈꯪꯗꯦ ꯈꯔ ꯁꯦꯝꯦꯟꯊꯣꯛꯅꯕ ꯈꯣꯠ ꯇꯧꯗ꯭ꯔꯗꯤ ꯑꯁ ꯁꯤꯗꯤ ꯌꯥꯔꯔꯣꯏꯕ ꯁꯤ ꯈꯨꯍꯤꯡ ꯂꯥꯛꯍꯤꯡ
ꯎꯝ
ꯇꯧꯁꯤ ꯒꯌꯥꯟ ꯃꯦꯟ ꯇꯥꯗ ꯔꯦ ꯄꯣꯠ ꯆꯩꯅꯀꯣ ꯄꯪꯇꯥꯡꯗ ꯇꯥꯡꯉꯦꯕ ꯍꯧꯖꯤꯛ ꯃꯇꯝꯁꯤ
ꯎꯝ ꯄꯣꯠꯆꯩ ꯌꯥꯝ ꯇꯥꯡꯈꯠꯂꯦ
ꯎꯝ ꯄꯣꯠ ꯆꯩ ꯌꯥꯝ ꯇꯥꯡꯈꯠꯂꯦꯕ
ꯍꯟꯗꯛꯁꯤ ꯅꯣꯡꯗ ꯈꯔ ꯇꯣꯛꯏꯅ ꯆꯨꯕꯗꯤ ꯏꯁꯤꯡꯒ ꯆꯥꯎꯗꯧꯕ ꯈꯪꯄꯣꯁꯤꯗ ꯂꯧ ꯎꯕ ꯉꯝꯃꯣꯢꯗꯧꯔꯤꯕ
ꯎꯝ ꯅꯣꯡꯖꯨ ꯃꯇꯝ ꯀꯌꯥ ꯅꯥꯏꯗꯦꯅ‌ꯦ ꯍꯧꯖꯤꯛ ꯇꯧꯔꯤꯁꯦ꯫
ꯑꯗꯨꯅꯤ ꯇꯥꯕ ꯑꯗꯨꯝ ꯖꯣꯔ ꯖꯣꯔ ꯇꯥꯏ
ꯑꯗꯨꯅꯦ ꯃꯃꯥꯡ ꯃꯃꯥꯡ ꯇꯥꯏ ꯇꯥꯏ ꯃꯃꯥꯡ ꯃꯃꯥꯡ ꯆꯍꯤꯗꯁꯨ ꯑꯩꯈꯣꯏꯒꯤ ꯅꯣꯡꯖꯦ ꯃꯇꯝ ꯅꯠꯇꯅ ꯇꯥꯁꯟꯗꯅ ꯂꯧ ꯎꯕ ꯑꯝꯇ ꯌꯥꯗꯦ ꯂꯧꯄꯥꯛ ꯏꯁꯤꯡ ꯊꯨꯝꯗꯅ
ꯎꯝ꯫
ꯑꯁ ꯌꯥꯝ ꯋꯥꯅ ꯍꯣꯠꯅꯕꯁꯨ ꯌꯥꯎꯈ꯭ꯔ ꯄꯣꯠꯅꯤꯗ꯫
ꯌꯥꯎꯔꯦ ꯌꯥꯎꯔꯦ꯫
ꯑꯗꯩꯗꯤ ꯂꯧ ꯃꯇꯝꯗ ꯑꯩꯈꯣꯏꯒꯤ ꯃꯈꯣꯡ ꯏꯁꯤꯡ ꯊꯨꯝꯍꯟꯗꯧꯕ ꯃꯇꯝꯗꯅ ꯑꯃꯨꯛ ꯏꯁꯤꯡꯁꯦ ꯐꯪꯗꯕꯤ
ꯎꯝ ꯇꯧꯔꯤꯖꯦ꯫
ꯎꯝ ꯃꯥꯏ ꯃꯥꯏꯒꯤ ꯏꯁꯤꯡ ꯆꯤꯡꯅꯔꯛꯄꯗ ꯑꯋꯥꯕ ꯑꯃ ꯑꯣꯏꯅꯩ꯫
ꯒ꯭ꯌꯥꯟ ꯃꯦꯟ ꯑꯃ ꯇꯥꯗ꯭ꯔ‌ꯦ ꯇꯧꯔꯤꯁꯦ
ꯎꯝ꯫
ꯌꯦꯡꯉꯖꯤ
ꯌꯦꯡꯉꯁꯤ ꯏꯇꯥꯎ꯫
ꯍꯟꯗꯛꯅ ꯀꯝꯗꯧꯕꯅꯣ꯫
ꯎꯝ꯫
ꯑꯁ ꯆꯥꯛꯄꯨ ꯀꯅꯥꯅ ꯊꯣꯡꯉꯤꯅꯣ꯫
ꯑꯁ ꯑꯩꯈꯣꯏ ꯏꯃꯥ ꯍꯣꯏꯅ ꯊꯣꯡꯉꯤꯅꯦ ꯑꯩ ꯁꯧꯒꯔꯤꯔ ꯀꯩꯅꯣꯝ ꯊꯣꯡꯉꯤ ꯑꯩꯈꯣꯏ
ꯎꯝ ꯆꯞ ꯃꯥꯟꯅꯔꯦꯅꯦ ꯑꯗꯨꯗꯤ꯫
ꯃꯥꯟꯅꯔꯦ ꯃꯥꯟꯅꯔꯦ꯫ ꯈꯪꯗ꯭ꯔꯦ ꯏꯟꯖꯥꯡꯅ ꯃꯔꯣꯟ ꯑꯍꯥꯎ ꯆꯥꯅꯤꯡꯕꯅꯦ ꯄꯩꯁꯥ ꯃꯔꯣꯟ ꯑꯃ ꯂꯩꯇꯕꯅꯦ꯫ ꯅꯨꯡꯇꯤꯒꯤ ꯑꯍꯥꯎꯕꯅꯦ ꯑꯩ ꯆꯥꯅꯤꯡꯉꯤꯁꯦ꯫
ꯎꯝ꯫ ꯑꯍꯥꯎꯕ ꯆꯥꯅꯤꯡꯕꯁꯤꯗꯤ ꯀꯩꯗ ꯍꯪꯉꯨꯅꯤ
ꯃꯥꯅꯦ ꯃꯥꯅꯦ ꯏꯁ ꯃꯤꯑꯣꯏꯕꯅꯤꯅ ꯑꯍꯥꯎꯕꯁꯨ ꯍꯦꯛ ꯆꯥꯅꯤꯡꯉꯤ꯫
ꯏꯟꯖꯥꯡ ꯑꯍꯥꯎꯕ ꯑꯃ ꯊꯣꯡꯕꯁꯨ ꯍꯦꯛ ꯆꯥꯅꯤꯡꯏ
ꯎꯝ
ꯅꯣꯡꯃ ꯀꯣꯏꯊꯣꯔꯛꯀꯦ ꯑꯗꯨꯒ ꯀꯩꯅꯣ ꯀꯩꯅꯣ ꯑꯍꯥꯎꯕ ꯑꯃ ꯍ‌ꯦꯛ ꯊꯣꯡꯉ ꯆꯥꯃꯤꯟꯅꯁ‌ꯦ
ꯍꯣꯏ ꯍꯣꯏ ꯆꯥꯃꯤꯟꯅꯗꯕꯁꯨ ꯀꯨꯏꯔꯦ ꯑꯗꯨꯃꯥꯏꯅ ꯇꯧꯔ ꯆꯥꯃꯤꯟꯅꯁꯤ
ꯍꯣꯏ ꯍꯧꯖꯤꯛ ꯃꯇꯝꯖꯦ ꯑꯁ ꯈꯪꯗ꯭ꯔꯦꯗ ꯇꯧꯔꯤꯖꯦ꯫ ꯁ‌ꯦꯟ ꯄꯥꯏꯗꯕꯁꯤ ꯇꯧꯐꯝ ꯈꯪꯗꯦ ꯑꯗꯨꯅꯤ
ꯎꯝ ꯃꯥꯅꯤ ꯃꯥꯅꯤ
ꯝ ꯀꯔꯤ ꯍꯥꯏꯔꯒ ꯀꯩꯅ‌ꯣ ꯇꯧꯗ‌ꯣꯏꯅ‌ꯣ ꯈꯪꯗꯦꯗ ꯑꯩꯁꯨ ꯑꯩꯈꯣꯏ ꯐꯥꯝ ꯑꯃ ꯂꯩꯕꯗꯣ ꯈꯔ ꯉꯥ ꯈꯔ ꯊꯥꯗꯈꯤꯕꯗ‌ꯣ ꯍꯟꯗꯛꯀꯤ ꯅꯣꯡ ꯇꯥꯕꯒꯤꯀꯣ ꯏꯁꯤꯡ ꯆꯥꯎꯔ ꯑꯃꯨꯛ ꯂ‌ꯣꯏꯅ ꯄꯥꯊꯣꯛꯈꯤꯗ‌ꯣꯏꯔ ꯈꯪꯗ‌ꯦꯅ‌ꯦ ꯃꯃꯥꯡꯁꯨ
ꯑꯁ ꯃꯗꯨ ꯌꯥꯝ ꯇꯧꯒꯟꯕꯅꯤ ꯀꯩꯅꯣ ꯂꯩꯕ꯭ꯔꯣ ꯏꯇꯥꯎ ꯒꯤꯕꯨ ꯍꯞꯄꯥ ꯑꯆꯧꯕꯤꯗꯣ ꯂꯩꯕ꯭ꯔꯣ
ꯂꯩꯔꯝꯕꯅꯦ ꯃꯃꯥꯡꯒꯤ ꯈꯟꯕꯗꯨꯗꯀꯣ ꯂꯣꯏꯅ ꯁꯤꯖꯤꯟꯅꯈꯤꯗꯅ ꯑꯝꯇ ꯁꯤꯖꯤꯟꯅꯕ ꯌꯥꯗ꯭ꯔꯦ ꯍꯟꯗꯛꯇꯤ ꯑꯥ ꯂꯩꯗ꯭ꯔꯗꯤ ꯌꯥꯔꯔꯣꯏ
ꯑꯣ ꯑꯗꯨ ꯂꯩꯁꯜꯂꯣ ꯉꯥ ꯌꯣꯑꯗꯤ ꯑꯗꯨꯁꯨ ꯌꯥꯝ ꯀꯥꯟꯅꯕꯅꯦ ꯑꯗꯨꯒ ꯍꯞꯄꯥꯒ ꯇꯧꯔꯒ ꯏꯁꯤꯡ ꯆꯥꯎꯔꯛ ꯃꯇꯝꯗ ꯍꯦꯛ ꯃꯈꯣꯡ ꯃꯈꯣꯡ ꯐꯥꯔꯒ ꯔꯥꯎꯟꯗ‌ꯣ ꯀꯣꯏꯁꯤꯟꯕꯤꯕ
ꯎꯝ ꯎꯝ
ꯑꯀꯣꯏꯕꯗꯣ ꯀꯣꯏꯁꯟꯕꯤꯔꯒ
ꯑ
ꯑꯗꯨꯃꯥꯏꯅ ꯉꯥꯗꯣ ꯆꯦꯟꯊꯣꯛꯇꯅꯕ ꯑꯣꯏꯔꯣ ꯁꯨꯃꯥꯏꯅ ꯇꯧꯕ ꯑ ꯃꯃꯥꯡꯗ ꯑꯩꯈꯣꯏꯒꯤ ꯏꯁꯤꯡ ꯆꯥꯎꯕꯗ꯭ꯔ ꯑꯩꯈꯣꯏ ꯄꯨꯈ꯭ꯔꯤꯗꯒꯤ ꯂꯩꯄꯟ ꯄꯥꯕ ꯑꯃ ꯌꯥꯎꯈ꯭ꯔꯦ
ꯎꯝ
ꯑꯗꯨ ꯉꯥꯒ ꯂꯣꯏ ꯆꯦꯟꯊꯣꯛꯇꯨꯅ ꯇꯧꯈꯤꯌꯦ ꯑꯁ ꯑꯗꯨ ꯀꯨꯝꯗꯣ ꯐꯖꯅ ꯃꯥꯡꯉꯦ
ꯌꯥꯝ ꯃꯥꯡꯅꯅꯤ ꯄꯩꯁꯥ ꯃꯥꯡ
ꯇꯥꯎꯁꯨ ꯍꯟꯗꯛ ꯃꯥꯡꯗꯅꯕ ꯐꯖꯅ ꯌꯦꯡꯍꯧꯔꯣ
ꯗ ꯌꯥ
ꯎꯝ ꯍꯣꯏ ꯍꯣꯏ ꯐꯔꯦ ꯏ ꯇꯣ
ꯎꯝ
ꯆꯥꯛ ꯏꯁꯤꯡ ꯐꯖꯅ ꯆꯥꯊꯣꯛꯑꯒ ꯄꯣꯊꯥꯔꯁꯤ
ꯐꯔꯦ ꯐꯔꯦ
ꯎꯝ ꯎ
ꯍꯣ ꯍꯣꯏ
ꯌꯦꯡꯁꯤꯤꯠ ꯂꯩꯔꯒ ꯎꯅꯖꯩ
ꯌꯥꯑꯌꯦ ꯌꯥꯏꯌꯦ
ꯎꯝ ꯊꯝꯃꯒꯦ ꯀꯣ
ꯍ ꯍꯣꯏ ꯎꯝ
ꯎꯝ ꯊꯃꯦ ꯊꯅ